ꯇꯥꯔꯦ ꯇꯥꯔꯦ ꯑꯩ ꯅꯣꯏꯗꯤ ꯁꯤꯡꯖꯨꯒꯨꯝꯕ ꯑꯗꯨꯝ ꯆꯥꯕ꯭ꯔꯥ
ꯑꯁ ꯑꯩ ꯉꯥꯛꯛꯇꯅꯦ
ꯀꯔꯤ ꯍꯥꯏꯕ ꯎꯝ
ꯈꯣꯡꯒ꯭ꯔꯥꯎꯒꯨꯝꯕ ꯀꯩ ꯀꯩ ꯑꯇꯣꯞꯄ ꯁꯦꯠꯅꯕꯗꯤ ꯂꯣꯏ ꯂꯩꯕ ꯂꯤꯠꯅꯤꯡꯉꯥꯏꯗꯤ ꯑꯝꯇ ꯂꯩꯇꯕ
ꯐꯨꯔꯤꯠꯂꯣ
ꯍꯣꯏ ꯐꯔꯤ ꯆꯤꯟꯁꯤꯗꯤ ꯑꯇ ꯂꯩꯇꯕ ꯖꯨꯒꯣ ꯆꯥꯕ
ꯁꯀꯦꯟ ꯍꯦꯟꯒꯨꯝꯕꯗꯤ ꯇꯥꯡꯕ꯭ꯔꯥ ꯑꯗꯨꯋꯥꯏꯗ
ꯑꯥ ꯑ ꯀꯥꯔꯠ ꯀꯨꯝꯕꯁꯦ ꯑꯅꯤ ꯂꯩꯁꯜꯂꯑꯦꯕꯀꯣ ꯁꯦꯀꯦꯟ ꯍꯦꯟꯗꯣ
ꯎꯝ ꯀꯌꯥ ꯀꯌꯥ ꯄꯤꯒꯦ
ꯆꯍꯨꯝ ꯌꯥꯡꯈꯩ ꯆꯍꯨꯝ ꯌꯥꯡꯈꯩ ꯄꯤꯌꯦ
ꯑꯃꯗ
ꯑꯥ
ꯑꯁ ꯇꯥꯡꯒꯗꯨꯗꯤ
ꯑꯍꯣꯡꯕꯁꯨ ꯂꯩꯌꯦ ꯂꯨꯄꯥ ꯌꯥꯡꯈꯩ ꯄꯤꯕ ꯆꯥꯕꯕ ꯑꯗꯣ ꯑꯩꯅ ꯄꯥꯝꯗꯕ ꯑꯩꯅ ꯄꯥꯝꯕꯁꯤꯡ ꯁꯤ ꯈꯔ ꯄꯥꯝꯝꯕ ꯕꯒꯤꯗꯨ ꯂꯩꯕ ꯑꯅꯤ ꯂꯩꯔꯒ ꯑꯃꯁꯦ ꯑꯩ ꯄꯥꯝꯁꯤꯜꯂꯛꯇ꯭ꯔꯕ ꯑꯗꯨꯒꯤ ꯑꯩꯅ ꯏꯃꯥꯟꯅꯕꯤ ꯑꯃꯗ ꯄꯥꯝꯕ꯭ꯔꯥ ꯍꯥꯏꯌꯦ ꯃꯥꯁꯨ ꯅꯣꯏꯔꯤꯕꯅꯤꯅ
ꯎꯝ
ꯆꯥꯅꯤꯡꯒꯗꯧꯕ ꯃꯥꯟꯗꯦ ꯑꯗꯨꯕꯨ ꯈ꯭ꯔꯤꯁꯃꯥꯁ ꯃꯇꯝꯗꯗꯤ ꯀꯪꯊꯔꯛꯇꯧ ꯃꯥꯜꯂꯤ ꯄꯨꯊꯣꯔꯛꯑꯣ ꯌꯦꯡꯁꯦ
ꯑꯣ ꯑꯣ ꯀꯌꯥ ꯀꯌꯥꯃꯨꯛ ꯌꯣꯟꯗꯣꯏꯕ ꯅꯪꯅ
ꯑꯗꯨꯝ ꯍꯥꯏꯗꯤ ꯃꯍꯨꯠ ꯊꯣꯛꯅꯉꯥꯏ ꯑꯗꯨꯝꯒꯤ ꯆꯍꯨꯝ ꯂꯪ ꯀꯥꯏꯔꯣ ꯌꯜꯍꯜ
ꯎꯝ ꯆꯍꯨꯝꯒꯤ ꯂꯩꯕꯅꯤ ꯍꯥꯏꯕꯅ
ꯆꯍꯨꯝ ꯌꯥꯡꯈꯩ ꯂꯩꯕ
ꯑꯃꯗ ꯑꯅꯤꯃꯛ ꯌꯣꯟꯗꯣꯏꯔꯣ
ꯑꯃꯗꯤ ꯑꯩꯅ ꯇꯣꯡꯉꯅꯤ ꯍꯦꯛ ꯑꯃꯈꯛꯇꯪ ꯌꯣꯟꯅꯔꯁꯦ
ꯎꯝ
ꯍꯈꯣꯏ ꯏꯆꯦꯒꯤ ꯍꯥꯏꯔꯗꯤ ꯈ꯭ꯋꯥꯡꯗꯣ ꯃꯥꯗꯤ ꯃꯈ ꯈ꯭ꯋꯥꯡꯗ ꯄꯤꯛꯑꯦꯕ ꯑꯩꯗꯧꯅ ꯑꯗꯨꯒꯤ ꯈ꯭ꯋꯥꯡꯗ ꯈꯤꯇꯪ ꯀꯣꯝꯅꯦꯕꯀꯣ ꯑꯗꯨꯗꯒꯤ ꯌꯥꯝ ꯐꯖꯩꯌꯦ ꯍꯥꯏꯗꯤ ꯑ ꯃꯥꯒꯤ ꯀꯩꯅꯣꯗꯣ ꯐ꯭ꯂꯣꯔꯦꯜꯒꯤ ꯇꯥꯏꯞ ꯇꯧꯔꯒꯀꯣ ꯍꯧꯖꯤꯛ ꯀꯥꯂꯦꯟ ꯊꯥꯒꯨꯝꯕꯗ ꯁꯦꯠꯄꯗ ꯌꯥꯝ ꯅꯨꯡꯉꯥꯏꯗꯣꯏꯅꯦ ꯐꯤꯗꯥꯗꯩ ꯀꯩꯗꯒꯤ
ꯎꯝ ꯏꯁꯀꯥꯔꯠ ꯀꯩꯀꯥꯁꯦ ꯑꯗꯨꯝ ꯍꯣꯡꯅ ꯑꯗꯨꯝ ꯂꯩꯔꯝꯃꯦ ꯑꯃꯅꯤꯝꯅꯤꯀꯣ ꯐꯖ ꯐꯖꯕ ꯁꯦꯀꯦꯟ ꯍꯦꯟꯗ
ꯑꯍꯣꯡꯕꯁꯨ ꯂꯩꯔꯝꯒꯅꯤ ꯎ ꯈꯪꯗꯦꯌꯦ ꯑꯩꯅ ꯑꯩꯅ ꯊꯦꯡꯅꯔꯛꯄꯗꯗꯤ ꯑ ꯑꯩꯅ ꯑꯩꯅ ꯆꯠꯄ ꯅꯨꯃꯤꯠꯇꯗꯤ ꯑꯇꯥꯡꯕ ꯉꯥꯏꯍꯥꯛ ꯊꯦꯡꯅꯔꯛꯑꯦ ꯑꯍꯣꯡꯕꯨꯛ ꯑꯩ ꯗꯥꯎ ꯅꯨꯡꯉꯥꯏꯇ꯭ꯔꯦ ꯑꯗꯨ ꯅꯨꯃꯤꯠꯇ ꯑꯍꯣꯡꯕꯖꯕꯖꯥꯔꯝꯗꯣꯏꯅꯦ
ꯁꯟꯒꯦꯗꯤ ꯑꯗꯨꯝ ꯄꯣꯠꯇꯤ ꯈꯔꯗꯤ ꯂꯨꯍꯣꯡꯕꯅꯦ
ꯑꯁ ꯍꯥꯏꯗꯤ ꯈꯟꯕ ꯆꯠꯄ ꯍꯥꯏꯁꯦ ꯂꯝ ꯌꯥꯝ ꯂꯥꯞꯄꯦꯕꯀꯣ
ꯎꯝ
ꯑꯗꯨ ꯒꯥꯔꯤ ꯔꯥ ꯍꯥꯏꯦꯟꯅ ꯇꯤꯡꯉꯦꯕ ꯑꯗꯨꯅ
ꯍ
ꯍꯣꯏ ꯇꯣꯉꯥꯟꯅ ꯃꯐꯝ ꯊꯥꯗꯣꯛꯐꯝ ꯑꯃ ꯂꯩꯌꯦꯕꯀꯣ ꯍꯣꯡ ꯍꯣꯡꯉ ꯊꯥꯗꯣꯛ ꯃꯐꯝꯐꯝ ꯑꯗꯨꯗꯣ ꯌꯥꯝ ꯂꯥꯞꯄꯦꯕ ꯁꯤꯗꯒꯤ ꯄꯨꯡ ꯑꯃ ꯍꯦꯟꯅ ꯊꯧꯗꯣꯏꯅꯦꯅꯕ ꯒꯥꯔꯤꯗꯣ
ꯄꯩꯁꯥ ꯌꯥꯝ ꯄꯥꯏꯔ ꯄꯥꯏ ꯍꯥꯏꯗꯤ ꯂꯤꯁꯤꯡ ꯃꯉꯥ ꯇꯔꯨꯛꯀꯨꯝꯕ ꯄꯥꯏꯔꯒꯀꯣ ꯄꯩꯁꯥ ꯌꯥꯝ ꯄꯔꯦꯍ ꯅꯣꯡꯃ ꯆꯠꯂꯣ ꯑꯗꯨꯒ ꯐꯖꯕ ꯂꯩꯔꯁꯦ ꯑꯩꯉꯣꯟꯗꯁꯨ ꯍꯥꯏꯔꯛꯑꯣ ꯑꯩꯁꯨ ꯍꯟꯗꯛꯁꯦ ꯏꯁꯀꯥꯔꯠꯀꯨꯝꯕꯗꯤ ꯌꯥꯝ ꯄꯥꯝꯃꯤꯅꯦ ꯈꯣꯡꯒ꯭ꯔꯥꯎꯗꯤ ꯀꯌꯥ ꯄꯥꯝꯗꯦ
ꯑꯗꯨꯒꯤ ꯑꯅꯤ ꯂꯩꯁꯤꯜꯂꯨꯔꯅ ꯎꯝ ꯑꯗꯨꯝ ꯁꯅꯤꯡꯉꯣ ꯈꯪꯗꯦꯗ
ꯅꯪ ꯑꯗꯨꯝ ꯍꯥꯞꯄꯣ ꯐꯖꯔꯕꯅꯤꯅ
ꯑꯣꯖꯥꯏꯗꯣ ꯑꯩꯗ ꯐ꯭ꯔꯨꯏꯠꯀ ꯆꯥꯅꯅꯉꯥꯏ ꯐꯨꯏꯠꯇꯣ ꯂꯩꯇꯕ
ꯎꯝ ꯀꯣꯟꯅ ꯑꯗꯨ ꯑꯃꯨꯛ ꯂꯩꯕ ꯌꯥꯏ ꯐꯨꯔꯤꯗꯤꯤ
ꯑ ꯑꯩ ꯁꯦꯠꯅꯕ ꯈꯣꯠꯅꯕꯗꯤ ꯌꯥꯝꯃꯦꯍꯦ ꯍꯧꯖꯤꯛ ꯂꯩꯔꯤꯁꯤꯦ ꯇꯔꯥ ꯍꯦꯜꯂꯝꯃꯅꯤ
ꯎꯝ ꯀꯣꯟꯅ ꯂꯧꯕ ꯌꯥꯏꯅꯦ ꯐ꯭ꯔꯤ ꯀꯩꯀꯥꯗꯤ
ꯁꯤꯁꯦ ꯄꯨꯊꯣꯛ ꯏꯆꯦꯒꯤꯗꯤ ꯑꯝꯇ ꯂꯩꯇꯛꯅ ꯃꯉꯣꯟ ꯃꯥꯒꯤꯗꯃꯛ ꯈꯔ ꯊꯝꯕꯤꯔꯝꯃꯅꯤ
ꯎꯝ ꯅꯪꯁꯨ ꯍꯟꯗꯛ ꯂꯣꯏꯕ꯭ꯔꯥ ꯀꯩꯗꯧꯕ꯭ꯔꯥ ꯅꯨꯡꯁꯥꯁꯦ
ꯑꯗꯨꯝ ꯍꯥꯟꯅꯗꯒꯤ ꯑꯗꯨꯝ ꯍꯥꯃꯨ ꯍꯥꯃꯨꯅꯤꯗ ꯀꯪꯁꯤꯟꯕ꯭ꯔꯥ ꯀꯩꯅꯣꯝ ꯇꯧꯔꯤꯗ ꯊꯕꯛ ꯏꯪꯈꯥꯡ ꯌꯥꯝ ꯀꯟꯅ ꯁꯨꯔꯁꯨ ꯆꯠꯊꯣꯛ ꯆꯠꯁꯤꯟ ꯌꯥꯝ ꯇꯧꯕꯒꯤꯀꯣ ꯆꯥꯕꯅ ꯈꯤꯇꯪ ꯈꯤꯇꯪ ꯆꯥꯔꯦ
ꯚꯤꯇꯥꯝꯤꯟ ꯀꯩ ꯀꯥꯗꯤ ꯆꯕ꯭ꯔ
ꯄꯩꯁꯥ ꯂꯩꯔꯤꯕꯗꯨꯣ ꯆꯥꯅꯤꯡꯕꯗꯣ ꯈꯨꯗꯛ ꯆꯥꯊꯣꯛꯑꯗꯤ ꯄꯩꯁꯥꯗꯣ ꯈꯨꯗꯛꯇ ꯂꯣꯏꯊꯣꯛꯑꯅꯤ ꯑꯗꯨꯃꯤꯅꯦ ꯑꯩꯅ ꯈꯤꯇꯪ ꯈꯤꯇꯪ ꯆꯥꯕ ꯑꯗꯨꯁꯨ ꯄꯨꯛꯇꯣ ꯊꯟꯗꯕ ꯑꯗꯨꯁꯨ ꯀꯣꯟꯅꯁꯨ ꯀꯣꯟꯅꯗꯕ ꯑꯗꯨꯃꯥꯏꯅ ꯑꯗꯨꯝ ꯆꯥꯕ
ꯎꯝ ꯅꯨꯡꯉꯥꯏ ꯅꯨꯡꯉꯥꯏꯅ ꯂꯩꯊꯣꯛꯑꯣ ꯆꯥꯅꯤꯡ ꯆꯥꯅꯤꯡꯕ ꯆꯥꯏꯔꯒ
ꯅꯪꯅꯗꯤ ꯅꯨꯡꯃꯥꯏꯅ ꯍꯥꯏꯖꯔꯤꯕ ꯆꯥꯅꯤꯡ ꯍꯅꯤꯡꯕ ꯂꯣꯏ ꯆꯠꯊꯣꯛꯑꯒ ꯂꯩꯇ꯭ꯔꯗꯤ ꯀꯅꯥꯅꯣ ꯄꯤꯕꯤꯗꯧꯔꯤ ꯁꯤꯒꯪꯅꯒꯪ ꯂ ꯂꯩ ꯆꯠꯄ ꯐꯉ ꯃꯥꯔꯣꯏ ꯀꯂꯦꯖ
ꯉꯁꯤ ꯆꯥꯔꯖ ꯆꯞꯗꯤ ꯅꯨꯡꯉꯥꯏꯕ꯭ꯔꯣ
ꯉ ꯍꯥꯏ ꯃꯣꯏ ꯊꯕ ꯇꯣꯄ ꯀ ꯀ ꯆꯠꯀꯗꯕꯁꯨ ꯂꯩ ꯍꯥꯏꯔꯦ ꯆꯠꯈ꯭ꯔꯦꯕꯀꯣ
ꯎꯝ ꯅꯣꯏ ꯈꯣꯡꯅ ꯆꯠꯂꯤꯔꯣ ꯅꯛꯄ꯭ꯔꯣ
ꯍꯣꯡꯅꯥꯛꯇꯅꯤ ꯂꯥꯁꯅ ꯀꯦꯔ ꯂꯥꯛꯞꯇꯦꯔ ꯈꯣꯡꯅꯪꯥꯛꯇꯅꯤꯅꯦ ꯑꯩꯗꯤ ꯋꯥꯔꯒꯅꯤ
ꯀꯣꯂꯦꯖꯇꯒꯤ ꯍꯦꯟꯅ ꯑꯃꯨꯛ ꯂꯥꯞꯄ꯭ꯔꯣ
ꯅꯛꯄꯨꯗꯤ ꯅꯛꯑꯦ ꯑꯗꯨꯗꯩꯁꯨ ꯆꯤꯡ ꯀ ꯈꯛ ꯀꯨꯝꯊ ꯇꯧꯕꯅꯤꯅꯀꯣ
ꯎꯝ
ꯑꯗꯨꯖꯤꯗꯒꯤ ꯂꯝꯕꯤ ꯂꯣꯏꯅꯃꯛ ꯆꯤꯡꯒꯤ ꯇꯥꯏꯞꯇ ꯇꯧꯋꯦ ꯍꯥꯏꯔꯦꯗꯅ ꯑꯩꯅ
ꯎꯝ
ꯑꯗꯨꯗꯒꯤ ꯅꯨꯡꯉꯥꯏꯇꯦꯕ ꯍꯨꯃꯥꯡ ꯊꯣꯛꯑꯦꯕ ꯑꯩꯈꯣꯏ ꯈꯣꯡ ꯃꯁꯜ ꯊꯣꯛꯑꯦꯕ꯫
ꯎꯝ ꯑꯁ ꯑꯗꯨꯝ ꯌꯥꯝ ꯆꯠꯂꯗꯤ ꯇꯧꯕꯅꯦ ꯁꯨꯃꯥꯏꯅ
ꯑꯁꯤꯗꯤ ꯀꯩꯒꯤ ꯑ ꯑ ꯑꯁꯣꯝꯗꯁꯨ ꯈꯔ ꯁꯦꯀꯦꯟ ꯍꯦꯟ ꯍꯥꯡꯗ꯭ꯔꯣ ꯉꯁꯤ꯫
ꯑꯁ ꯉꯁꯤ ꯌꯥꯝ ꯂꯩꯍꯧꯋꯦ ꯐꯨꯔꯤꯠꯇꯣ ꯂꯨꯄꯥ ꯀꯨꯟ꯫ ꯁꯀꯨꯟ ꯄꯤꯕ ꯌꯥꯝ ꯐꯖ ꯐꯖꯕ ꯂꯩꯍꯧꯋꯦ ꯑꯩꯅ ꯍꯥꯏꯗꯤ ꯌꯥꯝ ꯁꯥꯕꯒꯤ ꯄꯩꯁꯥ ꯑꯁꯥꯁꯨ ꯂꯩꯇꯕꯀꯣ꯫
ꯎꯝ꯫
ꯑꯗꯨꯒꯤ ꯂꯩꯗ꯭ꯔꯦ ꯑꯁ ꯂꯄꯥ ꯀꯨꯟ ꯀꯨꯟꯗꯤ ꯑ ꯐꯤꯔꯣꯟ ꯐꯖ ꯐꯖꯕ ꯑꯩꯒꯤ ꯑꯣꯏꯅꯍꯧꯋꯤ ꯉꯁꯤ
ꯍꯣꯏ ꯐꯖꯕꯁꯤꯡ ꯑꯗꯨꯝ ꯂꯩꯁꯜꯂꯣ
ꯑꯗꯨꯝ ꯂꯩꯕꯨꯗꯤ ꯂꯩꯌꯦ ꯅꯍꯥꯟꯁꯨ ꯐꯨꯔꯤꯠ ꯑꯃ ꯑꯅꯤ ꯂꯩꯌꯦꯕꯀꯣ
ꯎꯝ
ꯌꯥꯝ ꯁꯥꯏꯌꯦꯌꯦ ꯉꯁꯥꯏꯗꯣ ꯕꯖꯥꯔ ꯆꯠꯄꯗꯣ
ꯁꯇꯦꯜ ꯄꯨꯔ ꯆꯠꯂꯣ ꯀꯩꯅꯣ ꯍꯧꯖꯤꯛꯀꯥꯟ ꯁꯥꯇꯦꯜ ꯃꯔꯨꯅꯦꯦ
ꯉꯁꯥꯏ ꯑꯗꯣ ꯏꯅꯥꯎꯅꯨꯄꯥꯒꯤ ꯁꯥꯠꯇꯤꯟꯗꯣ ꯑꯩꯒꯤꯗꯣ ꯄꯤꯕꯤꯈ꯭ꯔꯕꯀꯣ ꯑꯗꯨꯒꯤ ꯑꯩꯗ ꯁ ꯇꯝꯄꯥꯥꯏ ꯇꯦꯕꯤꯗ ꯂꯥꯛꯑꯦꯕ ꯉꯁꯥꯏꯗꯤ ꯑꯗꯨꯒꯤ ꯑꯃꯨꯛ ꯕꯖꯥꯔꯗ ꯂꯩꯕꯅꯦꯕ
ꯑꯣ ꯑꯦ ꯕꯖꯥꯔꯗꯩꯈꯣ ꯀꯃ ꯀꯄꯒ ꯁꯥꯇꯤꯟꯁꯨ ꯑꯝꯇ ꯌꯥꯎꯔꯛꯇꯕꯤꯗ ꯂꯥꯛꯏꯅꯦꯕ ꯅꯪꯁꯦ
ꯑꯝ ꯑꯗꯣ ꯅꯪ ꯃꯊꯪ ꯀꯩꯅꯣꯃꯨꯛ ꯆꯠꯄ ꯀꯥꯟꯗꯗꯤ ꯈꯔ ꯊꯦꯡꯅ ꯆꯠꯅꯤꯀꯣ ꯍꯟꯗꯛ ꯆꯠꯄ ꯇꯥꯏꯞꯇ ꯑꯃꯨꯛ ꯆꯠ ꯇꯣꯏꯔꯑꯣ
ꯎꯝ ꯍꯟꯗꯛꯀꯤ ꯇꯥꯏꯞꯇ ꯑꯗꯨꯝ ꯇꯧꯔꯛꯀꯅꯤ
ꯎꯝ ꯑꯗꯨꯗꯤ ꯂꯨꯍꯣꯡꯕ ꯌꯥꯎꯕ ꯐꯪꯈ꯭ꯔꯅꯤ
ꯎꯝ ꯀꯅꯥꯒꯤꯦ ꯍꯣꯡꯕꯤꯣ ꯅꯪꯅ ꯑꯃꯣ
ꯑꯩꯈꯣꯏ ꯗꯗꯥ ꯑꯃꯒꯤꯗꯥꯏꯕꯗꯣ
ꯑꯣ ꯈꯪ ꯍ ꯃꯥꯒꯤ ꯇꯥꯔꯕꯣ
ꯗꯦꯠ ꯇ꯭ꯋꯦꯟꯇꯤ ꯇꯥꯕꯅꯦꯕ
ꯑ ꯃꯤꯁꯤꯡ ꯃꯌꯃ ꯀꯒꯂꯣ ꯁꯦꯝꯅ ꯁꯥꯟꯅꯈ꯭ꯔꯦ ꯑꯩꯈꯣꯏꯒꯤꯁꯤꯅ ꯀꯃꯥꯏꯅ ꯇꯧꯕꯅꯣ
ꯏꯔꯥꯡ ꯃꯇꯁꯤꯒ ꯑꯩꯗꯤ ꯌꯥꯗꯧ ꯃꯥꯟꯗꯅꯤ
ꯃꯊꯥ ꯁꯥꯏꯗ ꯂꯩꯐꯝ ꯈꯣꯄ ꯝ ꯂꯩꯇꯕ ꯂꯩꯇꯦꯗꯤ ꯍꯥꯏꯕ ꯌꯥꯗꯦ ꯍꯥꯏꯗꯤ ꯁꯥꯅꯤꯡꯉꯤꯗꯅ ꯁꯥꯒꯗ ꯄꯩ ꯁꯥꯗꯗ ꯁꯋꯥꯗ ꯃꯅ ꯊꯔꯥꯏꯗꯤ
ꯅꯣꯏꯁꯨ ꯌꯨꯝ ꯁꯦꯝꯕ ꯌꯥꯔꯕꯅꯤ
ꯍꯧꯖꯤꯛ ꯑꯩꯅ ꯍꯥꯏꯁꯤ ꯁꯥꯒꯗꯕ ꯄꯩꯁꯥꯗꯨꯅ ꯁ꯭ꯋꯥꯏꯗ ꯊꯥ ꯂꯩꯔꯕꯅꯤꯅ ꯀꯗꯥꯏꯗꯒꯤ ꯁꯥꯒꯠꯅꯕ ꯑꯗꯨꯝ ꯅꯥ ꯂꯩ ꯏꯇ꯭ꯔꯕꯣ
ꯀꯣꯂꯦꯖ ꯂꯣꯏꯔꯒ ꯇꯂꯣꯞ ꯁꯠ ꯁꯠ ꯆꯥꯔꯨ
ꯇꯔꯣꯄꯨ ꯆꯥꯔꯒꯦꯅ ꯍꯦꯛꯇ ꯆꯥ ꯌꯥꯕꯗꯨꯁꯨ ꯅꯨꯡꯉꯥꯏꯈ꯭ꯔꯦ
ꯈꯪꯗꯅꯤ ꯀ꯭ꯂꯥꯁ ꯑꯦꯠ ꯅꯥꯏꯟ
ꯂꯥꯏꯔꯤꯛꯅ ꯃꯔꯨꯞ ꯑꯃ ꯍꯥꯄꯨ ꯍꯥꯄꯨ ꯍꯩꯕꯅꯦ ꯁꯨꯠꯇ ꯍꯩꯔꯗꯤ ꯐꯕ ꯍꯥꯕꯕꯨ ꯍꯥꯄꯨꯖꯦ ꯀꯦꯝꯇ ꯆꯥꯗꯤ ꯆꯅꯗꯅꯤ ꯍꯩꯕꯣꯏ ꯍꯩꯇꯕꯣꯏ ꯇꯧꯕꯁꯦ
ꯌꯥꯝ ꯍꯩꯔꯦꯍꯦ
ꯀ ꯆꯠꯅꯅꯦ
ꯑꯩꯈꯣꯏꯗꯀꯣ ꯍꯧꯖꯤꯛ ꯀꯣꯏ ꯂꯩꯔꯤꯁ ꯁꯦ ꯏꯁꯤꯡ ꯇꯥꯗꯦꯕꯀꯣ
ꯑꯝ
ꯑꯁ ꯏꯁꯤ ꯌꯥꯝ ꯋꯥꯏꯑꯦ ꯏꯁꯤꯡ ꯂꯩꯇꯕꯒꯤ
ꯎꯝ ꯁꯥꯥꯒ ꯁꯥꯥꯕꯔ ꯅꯠꯇ꯭ꯔꯥ
ꯑꯣ
ꯏꯁꯤꯡ ꯂꯩꯔꯝꯅꯤꯌꯦ ꯃꯣꯏ ꯃꯄꯨꯗꯨꯁꯨ
ꯀꯍꯕ
ꯏꯁꯤꯡ ꯂꯩꯔꯝꯅꯤ
ꯑꯁ ꯃ ꯏꯁꯤꯡꯁꯨ ꯂꯩꯥꯏꯇꯦꯅꯦ ꯀꯔꯤꯔꯝ
ꯎꯝ
ꯃꯣꯏꯒꯤ ꯈꯛꯇꯗꯤ ꯂꯩꯕꯀꯣ ꯑꯌꯨꯛꯇ
ꯎꯝ
ꯑꯗꯨꯒ ꯑꯩꯈꯣꯏꯒꯤꯗꯤ ꯂꯩꯕꯤꯗꯕ
ꯀꯩꯒꯤꯅꯣꯈꯩꯁꯨ ꯂꯩꯔꯣ ꯈꯣꯠꯂꯣ ꯍꯥꯏꯌꯣꯗꯅ
ꯑꯗꯨꯅꯦ ꯃꯣꯏꯗꯤ ꯈꯛꯇ ꯂꯩꯔꯒ ꯑꯗꯨꯝ ꯇꯣꯛꯈ꯭ꯔꯦ ꯑꯌꯨꯗꯁꯨ
ꯂꯩꯕꯗꯤ ꯅꯨꯡꯉꯥꯏꯕ ꯏꯁꯤꯡꯗꯤ ꯈꯔ ꯋꯥꯕꯀꯣ
ꯑ ꯅꯪ ꯅꯍꯥꯟ ꯑꯩꯕꯨ ꯊꯤꯟꯗꯣꯛꯄ ꯆꯠꯄꯗ ꯑꯖꯠ ꯍꯣꯡꯗꯣꯛꯑꯅꯤ ꯍꯥꯏꯕ ꯀꯥꯗꯨꯗꯔꯣ ꯅꯪ ꯍꯣꯡꯇꯣꯔꯛꯏꯁꯦ ꯍꯟꯗꯛ
ꯎꯝ ꯇꯣꯉꯥꯟꯅ ꯑꯩꯅ ꯑꯃ ꯑꯃꯨꯛ ꯍꯥꯏꯕꯗꯨꯔꯣ
ꯑꯥ
ꯑꯣ ꯑꯗꯨꯗ ꯑꯣꯏꯔꯝꯅꯤ ꯌꯨꯝ ꯑꯃ ꯑꯩꯅ ꯑꯁꯤꯗ ꯑꯃꯨꯛ ꯌꯥꯔꯗꯤ ꯍꯣꯡꯈ꯭ꯔꯅꯤ ꯍꯥꯏꯕ ꯑꯣꯏꯔꯝꯅꯤꯀꯣ
ꯎꯝ ꯎꯝ ꯎꯝ
ꯎ ꯑꯗꯨꯋꯥꯏꯗ ꯅꯪ ꯊꯣꯛꯂꯛꯄ ꯀꯥꯟꯗ ꯂꯥꯛꯑꯣ ꯅꯣꯡꯃ
ꯂꯥꯛꯀꯦꯅꯤ
ꯆꯥꯛ ꯆꯥꯃꯤꯟꯅꯁꯦ
ꯌꯥꯝ ꯅꯣꯛꯅꯤꯡꯒꯦ ꯑꯥ
ꯂꯩꯕꯗꯤ ꯌꯥꯝ ꯅꯨꯡꯉꯥꯏ ꯍꯥꯏꯕꯀꯣ ꯃꯄꯨ ꯀꯩꯀꯥꯁꯨ ꯑꯗꯨꯝ ꯃꯤ ꯂꯥꯛꯑꯁꯨ ꯉꯥꯡꯗꯦꯕꯀꯣ
ꯎꯝ
ꯑꯗꯣ ꯑꯁ ꯑꯩꯅ ꯍꯥꯟꯅ ꯂꯩꯔꯝꯕꯗꯨꯗꯤ ꯑꯁ ꯃꯤ ꯌꯥꯝ ꯌꯦꯡꯁꯤꯜꯂꯦ ꯃꯤ ꯂꯥꯛꯄ ꯈꯨꯗꯤꯡꯒꯤ ꯆꯠꯈ꯭ꯔꯕꯣ ꯂꯥꯛꯑꯕꯣ ꯀꯩ ꯇꯧꯔꯤꯒꯦꯅ ꯑꯗꯨꯝ ꯍꯪꯕꯅꯦ
ꯐꯔꯦꯅꯦ ꯑꯃꯔꯣꯝꯗ ꯍꯥꯏꯗꯤ ꯌꯦꯡꯁꯤꯜꯂꯤꯁꯦ
ꯑꯁ ꯃꯣꯏꯒꯤꯗꯣ ꯑꯣ ꯑꯁ ꯍꯦꯟꯃꯜꯂꯕ ꯑꯃꯨꯛꯈꯛ ꯅꯨꯡꯉꯥꯏꯇꯕ
ꯎ ꯅꯉꯣꯟꯗ ꯈꯛꯇ ꯑꯣꯏꯔꯝꯃꯣꯏꯗ ꯑꯇꯣꯞꯄꯗꯁꯨ ꯑꯣꯏꯔꯝꯅꯤ
ꯑꯩꯈꯣꯏ ꯂꯩꯕ ꯃꯣꯏ ꯄꯨꯜꯂꯞꯅꯤꯗ ꯇꯧꯕꯗꯤꯀꯣ ꯑꯗꯨ ꯑꯣꯏꯔꯁꯨ ꯃꯥꯒꯤꯗꯣ ꯑꯩꯈꯣꯏ ꯏꯃꯥ ꯏꯄꯥ ꯂꯥꯛꯑꯁꯨꯀꯣ ꯑꯗꯨꯝ ꯆꯠꯈ꯭ꯔꯕꯣ ꯀꯔꯤ ꯇꯧꯔꯤꯒꯦꯅ ꯑꯗꯨꯝ ꯍꯪꯉꯦꯕ
ꯑꯣ ꯀꯥꯍꯜꯂꯛꯑ ꯀꯥꯔꯒ ꯍꯪꯒꯤꯔꯣ ꯅꯠꯇ꯭ꯔꯒ ꯀꯣꯜꯒ ꯇꯧꯔꯛꯏꯔꯣ
ꯎ ꯀꯣꯜ ꯕꯨꯗꯤ ꯇꯧꯗꯦꯗ ꯀꯥꯔꯛꯄꯒꯨꯝꯕꯗ ꯅꯠꯇ꯭ꯔꯒ ꯑꯩꯈꯣꯏꯗ ꯅꯠꯇꯕꯤꯁꯨ ꯑꯇꯣꯞꯄꯗ ꯍꯪꯕꯒꯨꯝꯕꯀꯣ ꯃꯤꯉꯣꯟꯗ ꯍꯪꯕꯗꯣ ꯑꯗꯨꯃꯥꯏꯅ ꯌꯥꯝ ꯇꯧꯒꯜꯂꯦꯕ
ꯑꯩꯗꯣ ꯆꯥꯛꯂꯥꯩꯅ ꯏꯁꯤꯡ ꯉꯥꯛꯊꯧꯕꯒꯤ ꯑꯗꯨꯝ ꯀꯩꯅꯣ ꯇꯧ ꯂꯩꯔ ꯍꯥꯏꯕꯣ ꯋꯥꯁꯔꯨꯝ ꯆꯪ ꯃꯤꯅꯔ ꯍꯥꯏꯕ
ꯀꯩꯅꯣ ꯆꯥꯛ ꯀꯔꯤꯁꯨ ꯄꯤꯖꯗꯕ꯭ꯔꯣ
ꯄꯤꯌꯦ ꯑꯌꯨꯛ ꯉꯟꯇꯥ ꯄꯤꯕꯗꯣ ꯑꯩꯗꯤ ꯍꯜꯂꯛꯑꯒ ꯆꯥꯒꯦ ꯇꯧꯕꯗ ꯍꯧꯖꯤꯛꯁꯦ ꯃꯥ ꯇꯤꯐꯤꯟ ꯃꯅꯨꯡꯗ ꯆꯦꯠꯅ ꯅꯝꯁꯤꯜꯂ ꯊꯝ ꯊꯝꯕꯒꯤ ꯑꯥꯂꯨꯗꯣ ꯉꯔꯥꯡꯅ ꯁꯣꯏꯔꯒ ꯑꯗꯨꯝ ꯉꯧꯕ ꯃꯥꯜꯂꯦꯕꯀꯣ ꯑꯗꯒꯤ ꯉꯔꯥꯡ ꯍꯣꯏ ꯑꯂꯨꯗꯤ ꯀꯨꯏꯅ ꯊꯝꯕ ꯌꯥꯗꯦ ꯅ ꯅꯥꯟ ꯈꯩ ꯑꯗꯨꯗꯒꯤ ꯅꯝꯊꯤꯔꯦꯕꯥ
ꯑꯁ ꯑꯣꯏ ꯗ ꯀꯩꯅꯣ ꯃꯦꯀꯤꯒꯨꯝꯕꯗꯣ ꯕꯣꯛꯁ ꯑꯃꯃꯒꯨꯝꯕ ꯂꯩꯁꯜꯂꯣ ꯑꯗꯨꯒ ꯊꯝꯃꯣ
ꯂꯩꯁꯤꯟꯗꯔ꯭ꯗꯤ ꯌꯔꯔꯣꯏ
ꯃꯦꯒꯤ ꯆꯥꯕꯁꯨ ꯅꯣꯏꯕꯅꯦ ꯃꯦꯒꯤ ꯌꯥꯝ ꯆꯥꯔꯗꯤꯀꯣ ꯅꯣꯏꯕꯅꯦ ꯃꯦꯒꯤꯗꯒꯤ ꯅꯣꯏꯕꯁꯨ ꯌꯥꯎꯕꯅꯦ ꯃꯤꯁꯦ ꯃꯤꯒꯤ ꯌꯥꯝ ꯆꯥꯔꯗꯤ ꯌꯥꯝ ꯅꯣꯏ ꯍꯥꯏꯌꯦ ꯅꯣꯏꯈꯠꯂꯛꯄꯅꯦ ꯑꯗꯨꯕꯨ ꯃꯥꯁꯦ ꯄꯨꯛꯁꯨ ꯄꯨꯛꯄꯨꯗꯤ ꯊꯜꯂꯦ ꯆꯥꯕ ꯀꯥꯟꯗ ꯑꯗꯨ ꯑꯣꯏꯔꯁꯨ ꯏꯅꯔꯖꯤꯗꯤ ꯐꯤꯗ ꯥꯃꯃꯦꯒꯤ ꯁꯅ
ꯎꯝ ꯇꯨꯝꯅꯤꯡꯗ꯭ꯔꯣ ꯅꯪꯗꯤ ꯍꯥ ꯉꯁꯥꯏ ꯅ
ꯌꯥꯦ ꯑꯗꯨꯗꯩ ꯇꯨꯝꯃꯅꯤ ꯆꯥꯛ ꯆꯥꯕ ꯂꯣꯏꯔꯦꯒꯀꯣ ꯆꯥꯕ ꯑꯣꯏꯔ ꯆ
ꯂꯩꯔꯗꯤ ꯆꯥꯛ ꯆꯥꯕ ꯂꯣꯏꯔꯒ ꯈꯂ ꯑꯃꯨꯛ ꯆꯥꯛ ꯆꯥꯔꯒꯦ ꯈꯜꯂꯦ
ꯆꯔꯥ ꯋꯥꯟꯒꯤ ꯇꯧꯕ
ꯅꯣꯏ ꯃꯌꯥꯝꯒꯤ ꯑꯋꯥꯕ ꯋꯥꯔꯤꯁꯦ ꯑꯩꯒ ꯁꯨꯃꯥꯟ ꯃꯥꯟꯅꯗꯦ ꯑꯗꯨꯅ ꯅꯣꯏ ꯃꯌꯥꯝꯒꯤ ꯑꯋꯥ ꯕꯔꯤꯗꯣ ꯑꯗꯨꯅ ꯂꯩꯔꯛꯀꯅꯣ ꯑꯩꯅ ꯍꯦꯟꯅ ꯋꯥꯏꯅ ꯍꯥꯏꯕꯗꯣ ꯑꯩꯅ ꯄꯨꯡꯗꯤꯗꯗꯤ ꯁꯤꯜꯂꯛꯄ ꯅꯤ ꯑꯩꯅ ꯁꯤꯗ ꯈꯔ ꯋꯥꯔꯤ ꯂꯤꯒꯟꯗꯕꯁꯤꯗ
ꯏꯚ
ꯤꯟ ꯀꯨꯝꯄꯗꯤ ꯀꯁ ꯇꯕ꯭ꯔꯥ ꯇꯥꯏꯅꯦ ꯍꯒ ꯆꯇꯒ
ꯑꯌꯨꯛꯇ ꯈꯠꯇ꯭ꯔꯣ
ꯑꯝ ꯁꯤ ꯐꯥꯎꯕ ꯌꯥꯝ ꯋꯥꯅ ꯆꯠꯂꯤꯕꯖꯥꯠꯦ